ꯍꯜꯂꯣ
ꯅꯨꯡꯉꯥꯏꯔꯤꯕꯣ ꯀꯩꯗꯧꯔꯤꯒꯦ
ꯅꯨꯡꯉꯥꯏꯔꯤꯌꯦ ꯇꯨꯝ ꯍꯧꯒꯠꯄꯗ ꯉꯥꯏꯔꯤꯌꯦ ꯅꯪꯗꯤ ꯀꯌꯥꯝ ꯀꯨꯏꯔꯒꯦ ꯍꯧꯒꯠꯄ
ꯑꯩ ꯀꯨꯏꯔꯦ ꯑꯩꯈꯣꯏꯗꯤ ꯊꯕꯛ ꯐꯕꯤꯅꯤꯅ
ꯑꯣ ꯀꯩꯀꯩ ꯊꯕꯛ ꯇꯧꯔꯒꯦ ꯉꯁꯤꯒꯤ ꯑꯌꯨꯛꯀꯤ
ꯑꯌꯨꯛꯀꯤ ꯊꯕꯛ ꯇꯧꯗ꯭ꯔꯤ ꯇꯧꯗꯧꯔꯕꯅꯦ ꯍꯧꯖꯤꯛ
ꯎꯝ ꯀꯩꯀꯩꯗꯤ ꯆꯥꯔꯒꯦ ꯊꯥꯛꯑꯒꯦ
ꯀꯩꯝ ꯆꯥꯗ꯭ꯔꯤꯌꯦ ꯍꯧꯖꯤꯛꯀꯤꯗꯤ
ꯎꯝ
ꯏꯁꯤꯡ ꯑꯁꯥꯕ ꯊꯥꯛꯈ꯭ꯔꯦ
ꯎꯝ
ꯑꯇꯩꯗꯤ ꯀꯩꯝ ꯆꯥꯗ꯭ꯔꯤ ꯍꯧꯖꯤꯛ ꯃꯊꯪ ꯃꯊꯪ ꯆꯥꯔꯛꯑꯅꯤ
ꯎꯝ ꯏꯍꯧ ꯉꯟꯕ ꯅꯨꯄꯤꯁꯦ ꯑꯩꯗꯤ ꯌꯥꯝ ꯄꯥꯝꯖꯩꯌꯦ
ꯄꯝꯕ꯭ꯔꯥ
ꯄꯝꯃꯦ ꯑꯗꯨ ꯅꯪꯒꯤ
ꯅꯁꯥꯗꯤ ꯉꯟꯒꯦ ꯈꯟꯗꯕ
ꯈꯟꯗꯦ ꯑꯗꯣ ꯅꯪꯒꯤꯗꯨ ꯉꯜꯂꯤꯔ ꯉꯟꯖꯤꯟꯅꯩꯔꯗꯤ ꯈꯪꯗꯦ
ꯑꯩꯅꯗ ꯍꯧꯗꯣꯛꯑꯝꯒꯅꯤꯗ ꯅꯨꯡꯇꯤꯒꯤ ꯅꯪꯅ ꯄꯨꯡ ꯍꯧꯒꯠꯂꯛꯇꯣꯏꯁꯤꯅ ꯄꯨꯡ ꯃꯥꯄꯟ ꯇꯔꯥ ꯅꯪꯒ ꯌꯦꯡꯅꯔꯨꯔꯗꯤ ꯑꯩꯗꯤ ꯌꯥꯍꯧ ꯌꯥꯝ ꯊꯤꯅ ꯉꯜꯂꯦ ꯍꯥꯏꯔꯤꯕ ꯌꯥꯝ ꯊꯤꯅ ꯉꯜꯂꯦ ꯑꯥ ꯉꯁꯤ ꯀꯩ ꯀꯗꯥꯏ ꯀꯗꯥꯏ ꯆꯠꯇꯧꯕ ꯂꯩꯒꯦ
ꯉꯁꯤꯁꯦ ꯑꯩꯈꯣꯏ ꯕꯦꯕꯤꯒ ꯀꯩꯅꯣꯗ ꯍꯣꯝ ꯁ꯭ꯇꯦꯗ ꯆꯠꯂꯨꯒꯦ ꯇꯧꯅꯤ ꯑꯥꯗ ꯆꯥꯛ ꯀꯩꯀꯩ ꯆꯥꯔꯒ ꯀꯩꯅꯣ ꯇꯧꯒꯦ ꯇꯧꯕꯅꯤ ꯃꯣꯏꯔꯥꯡꯂꯣꯝ ꯊꯥꯡꯒꯗ
ꯑꯣ
ꯅꯪꯗꯤ ꯀꯩ ꯀꯩ ꯄꯂꯥꯟ ꯂꯩꯒꯦ
ꯎꯝ ꯑꯩꯁꯨ ꯑꯩꯈꯣꯏ ꯤꯕꯤꯒ ꯑꯗꯨꯃꯥꯏꯅ ꯆꯠꯄꯒꯤ ꯄ꯭ꯂꯥꯟ ꯑꯃ ꯁꯤꯅꯩꯌꯦ ꯆꯠꯇꯣꯏꯅꯦ ꯑꯥꯗ ꯊꯣꯡꯉꯒ ꯆꯥꯔꯨꯗꯣꯏꯅꯦ ꯑꯣꯛ ꯊꯣꯡꯕ ꯆꯥꯔꯨꯗꯣꯏꯅꯦ
ꯎꯝ ꯑꯁ ꯑꯗꯨꯗꯤ ꯆꯞ ꯃꯥꯟꯅꯔꯦ ꯍꯣꯔꯦꯟ ꯊꯦꯡꯅ ꯌꯥꯏꯅꯦ
ꯎꯝ ꯊꯦꯡꯅꯔꯁꯦ ꯍꯤꯟꯖꯥꯡ ꯂꯥꯟꯅꯔꯁꯦ ꯑꯗꯨꯗꯤ
ꯎꯝ ꯏꯟꯖꯥꯡꯗꯤ ꯏꯟꯖꯥꯡꯗꯤ ꯅꯪꯅ ꯊꯣꯡꯗꯣꯏꯔꯣ ꯀꯩꯅꯣ
ꯖꯏꯟꯖꯥꯡ ꯑꯩꯅ ꯊꯣꯡꯗꯣꯏꯅꯦ ꯑꯩꯈꯣꯏ ꯕꯦꯕꯤꯅ ꯑꯩꯅ ꯊꯣꯡꯕ ꯑꯣꯏꯅ ꯆꯥꯅꯤꯡꯉꯦ ꯍꯥꯏꯌꯦ
ꯑꯝ
ꯑꯩꯅ ꯇꯜꯂꯛꯑꯗꯤ ꯃꯥ ꯊꯣꯡꯍꯟꯕꯁꯨ ꯌꯥꯏ
ꯑꯣ ꯑꯗꯣ ꯍꯣꯔꯦꯟ ꯑꯩꯈꯣꯏꯁꯨ ꯍꯣꯔꯦꯟ ꯑꯩ ꯑꯩꯅ ꯊꯣꯡꯕ ꯌꯥꯏ
ꯑꯥ
ꯍꯥꯏꯗꯤ ꯑꯩ ꯅꯨꯄꯤꯅ ꯊꯣꯡꯅꯤ ꯇꯧꯕꯅꯦ ꯑꯗꯣ ꯃꯥ ꯇꯜꯂꯦ ꯍꯥꯏꯔꯗꯤ ꯑꯩꯅ ꯑꯗꯨꯝ ꯊꯣꯡꯕ ꯌꯥꯏ
ꯑꯣ ꯌꯥꯝ ꯐꯩꯅ ꯅꯪꯗꯤ ꯑꯗꯨꯗꯤ
ꯎꯝ ꯐꯕꯅꯦ ꯃꯔꯥꯏꯕꯛ ꯐꯔꯕꯅꯦ ꯑꯩ ꯑꯩꯗ ꯂꯩꯗꯣꯏꯁꯦ ꯃꯥ ꯅꯉꯥꯏꯅ ꯃꯈꯨꯠꯇ ꯍꯥꯝꯃꯒ ꯂꯩꯗꯣꯏꯅꯤ
ꯍꯣꯏꯗ ꯍꯣꯏꯗ ꯑꯗꯨꯕꯨꯗꯤ ꯂꯩꯔꯒ ꯈꯪꯉꯅꯤ ꯂꯩꯇ꯭ꯔꯤꯉꯩꯗ ꯂꯩꯀꯥꯏꯗꯒꯤ ꯀꯔꯤ ꯍꯥꯏꯕ ꯇꯝꯕ ꯉꯝꯗꯦꯀꯣ ꯁꯛꯅ ꯎꯠꯊꯣꯛꯄꯅ ꯑꯃ ꯇꯧꯊꯣꯔꯛꯄꯅ ꯑꯃ ꯑꯗꯨꯅ ꯍꯧꯖꯤꯛꯁꯦ ꯑꯝꯇ ꯊꯥꯖꯕ ꯌꯥꯗꯦ
ꯑꯗꯒꯤ ꯑꯗꯨꯒꯤ ꯃꯈꯥ ꯇꯥꯕ ꯀꯩꯀꯩ ꯍꯣꯠꯅꯔꯤꯒꯦ ꯀꯩ ꯀꯩ ꯂꯥꯏꯔꯤꯛ ꯂꯥꯏꯁꯨꯒꯗꯤ ꯇꯝꯕ ꯂꯣꯏꯔꯕꯣ
ꯎ ꯂꯣꯏꯔꯦ ꯃꯥꯁꯇꯔ ꯂꯣꯏꯔꯦ ꯔꯤꯁꯔꯁ ꯀꯩꯀꯩ ꯇꯧꯕ ꯑꯦꯛꯖꯥꯝꯁꯨꯨꯝ ꯊꯥꯔꯤ ꯐꯥꯎꯗꯤ ꯐꯥꯎꯗ꯭ꯔꯤ
ꯑꯣ ꯀꯟꯅ ꯍꯣꯠꯅꯁꯤꯀꯣ ꯑꯗꯨ ꯑꯣꯏꯇꯥꯔꯗꯤ
ꯍꯣꯠꯅꯁꯤ ꯍꯣꯠꯅꯁꯤ
ꯑꯩꯁꯦ ꯀꯩꯝꯇ ꯍꯣꯠꯅꯕ ꯂꯩꯇꯦ ꯍꯧꯖꯤꯛꯀꯤꯗꯤ ꯑꯩꯁꯨ ꯑꯦꯝ ꯑꯦ ꯂꯣꯏꯔꯦ ꯑꯗꯒꯤ ꯑꯦꯝ ꯑꯦ ꯂꯣꯏꯁꯤꯜꯂꯒ ꯀꯩꯗꯧꯗꯣꯏꯅꯣ ꯈꯟꯕꯗ ꯍꯧꯖꯤꯛ ꯃꯝꯃꯦ ꯕꯦꯠ ꯑꯃ ꯇꯧꯅꯦꯗꯤ ꯑꯦꯠꯃꯤꯁꯟ ꯇꯧꯁꯜꯂꯨꯔꯦ ꯃꯈꯥ ꯇꯥꯕ ꯊꯕꯛꯁꯦ ꯀꯩ ꯇꯧꯁꯤꯒꯦꯅ ꯈꯟꯕꯗ ꯃꯝꯃꯦ ꯌꯥꯝꯅ ꯀꯟꯐ꯭ꯌꯨꯖꯤꯡ ꯑꯣꯏ ꯍꯥꯏꯇꯥꯔꯦ ꯍꯧꯖꯤꯛ ꯃꯇꯝꯁꯦ ꯀꯩꯗꯧꯔ ꯐꯗꯣꯏꯅꯣ ꯈꯟꯕꯗ ꯍꯜꯂꯣ ꯍꯜꯂꯣ